ꯍꯜꯂꯣ
ꯑꯥ
ꯍꯜꯂꯣ ꯁꯦꯁ ꯅꯊꯣꯏꯒ ꯇꯗꯄꯤꯤꯔꯦꯀꯣ
ꯅꯟꯁꯨ ꯀꯏꯔꯦ
ꯀꯃꯥꯏ ꯀꯃꯥꯏꯅ ꯇꯧꯔꯤꯌꯦꯦ
ꯈꯪꯗꯦꯗ ꯌꯨꯝ ꯂꯩꯕꯗꯤ ꯄꯨꯡꯒ ꯉꯥꯎꯔꯦ ꯑꯗꯨꯗꯤ
ꯑꯩꯁꯦ ꯌꯨꯝ ꯂꯩꯕꯗꯤ ꯄꯨꯡꯉꯥꯎ ꯉꯥꯎꯔꯦ ꯍꯧꯖꯤꯛ ꯁꯨꯡꯆꯪ ꯌꯦꯁꯪꯗꯦ ꯑꯩ ꯍꯜꯂꯦ ꯄꯣꯠ ꯆꯩꯩ ꯈꯤꯇꯪꯕꯨꯗꯤ ꯊꯝꯃꯝꯃꯤꯕꯀꯣ ꯑꯩ ꯑꯩꯈꯣꯏꯒꯤ ꯗꯦꯠ ꯅꯥꯏꯟꯗ ꯐꯥꯏꯅꯦꯜ ꯇꯤꯆꯤꯡ ꯂꯩꯌꯦꯕꯀꯣ ꯑꯗꯨ ꯂꯣꯏꯔꯒ ꯂꯣꯏꯔꯦꯕ ꯄꯨꯔꯥ ꯑꯗꯣ ꯊꯋꯥꯃꯤꯗꯣ ꯐꯃꯨꯡ ꯍꯥꯥꯅꯨꯡ ꯀꯩꯅꯣ ꯍꯥꯏꯅꯤ ꯃꯣꯝꯄꯥꯛ ꯀꯩꯀꯩꯗꯣ ꯈꯛꯇꯅꯦꯕ ꯊꯣꯡꯅꯕ ꯈꯇꯪꯒ ꯑꯗꯨꯅ ꯑꯗꯣ ꯃꯇꯝ ꯈꯔꯕꯨꯗꯤ ꯊꯝꯒꯗꯧ ꯃꯥꯜꯂꯦ ꯑꯩꯒꯤ ꯁꯥꯔꯇꯤꯐꯤꯀꯦꯠ ꯂꯧꯊꯣꯛꯇ꯭ꯔꯤꯕꯗꯣ ꯑꯗꯨꯗꯣ ꯑꯌꯨꯛ ꯉꯟꯇꯥꯒꯨꯝꯕ ꯎꯝ ꯃꯥꯁꯇꯔꯒꯤꯁꯨ ꯦꯝꯃꯥꯏ ꯀꯩꯅꯣꯁꯨ ꯂꯧꯊꯣꯛꯇ꯭ꯔꯤ ꯒ꯭ꯔꯦꯖꯨꯑꯦꯁꯟꯒꯤꯁꯨ
ꯑꯣ ꯑꯩꯒꯤꯪꯒꯤꯗꯣ ꯀꯩꯅꯣ ꯇꯧꯔ ꯅ ꯁꯤꯒꯅꯦꯆꯔ ꯂꯧꯔꯣ ꯑꯗꯨ ꯄꯨꯂꯞ ꯊꯥꯖꯤꯜꯂꯁꯨ ꯌꯥꯏ ꯀꯩꯅꯣ
ꯌꯥꯏ ꯌꯥꯏ
ꯑꯩꯅ ꯂꯧꯔꯦ ꯏꯝꯐꯥꯜ ꯀꯣꯂꯦꯖ ꯑꯁ ꯄ꯭ꯔꯤꯟꯁꯤꯄꯥꯜ ꯉꯥꯏꯕꯗ ꯄꯨꯡ ꯇꯔꯥ ꯃꯈꯥꯏꯗ ꯄꯨꯡ ꯑꯅꯤꯐꯧ ꯉꯥꯏ
ꯎꯝ ꯑꯗꯨ ꯀꯩꯅꯣ ꯇꯧꯗꯦ ꯑꯩꯒꯤꯅ ꯑꯃꯨꯛ ꯑꯩ ꯃꯥꯁꯇꯔꯒꯤ ꯄꯩꯁꯥꯁꯨ ꯇꯣꯜꯂꯤꯌꯦ ꯑꯩꯗꯤ
ꯑꯗꯨꯗ ꯑꯗꯨ ꯑꯁ ꯇꯒꯂꯗ
ꯑꯗꯨꯗ ꯅ ꯂꯀ ꯍꯇ꯭ꯔꯤꯒ
ꯑꯣ ꯇ꯭ꯔꯤꯗ ꯃꯥꯁꯇꯔꯒꯤ ꯊꯕꯛ ꯑꯝꯇ ꯂꯥꯛꯇ꯭ꯔꯤꯕꯅꯤꯅ ꯂꯧꯊꯣꯛꯀꯦ ꯇꯣꯗꯕꯝꯇ ꯂꯩ ꯂꯩꯇꯦ
ꯅ ꯆꯤꯁꯨꯦ ꯊꯣꯂꯦ ꯃꯤꯅꯦꯕꯤ ꯁꯥꯠ ꯊ ꯍꯣꯜꯂꯤꯕ
ꯀꯥꯏꯗ ꯄꯩꯁꯥꯗꯣ ꯌꯥꯝꯕꯅꯤꯅ
ꯊꯤꯗꯣꯛꯄ ꯉꯝꯗ꯭ꯔꯦ ꯑꯩ
ꯍꯣꯁꯇꯦꯜ ꯅꯝꯕꯔ ꯅꯥꯏꯟ ꯑꯦꯠꯠꯇꯧꯔꯣ ꯅꯪ ꯂꯩꯔꯃꯤꯗ ꯍꯥꯏꯗꯔꯥ
ꯌꯦꯇ ꯀꯥ ꯀꯥ ꯆꯥꯎꯋꯦ ꯅꯨꯡꯉꯥꯏ ꯑꯗꯨꯒ ꯑꯗꯨꯒꯤ ꯅꯨꯡꯉꯥꯏꯇꯕ ꯑꯃꯈꯛ ꯍꯥꯏꯕꯤꯌꯦ ꯑꯇꯩ ꯀꯩꯝ ꯅꯠꯇꯦ ꯅꯨꯃꯤꯠ ꯇꯥꯟꯗ꯭ꯔꯤꯉꯩꯗ ꯑꯩ ꯊꯣꯡ ꯂꯣꯜꯂꯦ ꯑꯁꯥ ꯍꯅꯅ ꯤꯗꯥꯗꯣ ꯋꯥꯂꯕꯒ
ꯌ ꯍꯧꯗꯤ ꯀꯅꯂ ꯌꯥꯝꯕ ꯍꯣꯁꯦꯦꯜ ꯅꯨꯡꯉꯥꯏꯕꯗꯤꯗꯤ ꯂꯩꯗꯣ ꯍꯥꯏꯗꯤ ꯆꯠꯊꯣꯛ ꯆꯠꯁꯤꯟꯗꯣꯀꯣ
ꯍꯣꯏ ꯍꯥꯏꯗꯤ ꯑꯗꯒꯤ ꯈꯤꯇꯪ ꯀꯩꯅꯣꯝꯃ ꯆꯠꯊꯣꯛꯎꯒ ꯊꯦꯡꯉ ꯍꯟꯖꯤꯜꯂ ꯑꯗꯨꯅꯅꯥꯀꯥꯟꯗ ꯆꯪꯕ ꯌꯥꯝ ꯇꯜꯂꯦꯕ ꯏꯁ ꯑꯃ ꯄꯥꯗꯗꯒꯤ ꯍꯣꯏ ꯑꯦꯁ ꯕꯤ ꯑꯥꯏ ꯃꯄꯥꯗꯩ ꯈꯤꯇꯪ ꯑꯗꯗꯒꯤ ꯈꯤꯇꯪ ꯉꯥꯟꯁꯤꯟꯈꯤꯕꯗ ꯀꯩꯅꯣꯝ ꯇꯧꯔꯦꯕ ꯌꯥꯝ ꯁꯨꯛꯑꯒ
ꯍꯣꯏ ꯁꯣꯝꯅ ꯁꯣꯡꯕꯗꯀꯣ
ꯃꯩ ꯑꯃ ꯐꯖꯅ ꯊꯥꯟꯕꯤꯕꯁꯨ ꯅꯠꯇꯦ ꯑꯗꯨꯒ ꯑꯩ ꯇꯣ ꯃꯤ ꯌꯥꯝ ꯌꯥꯝꯗꯦꯕ ꯅꯣꯏ ꯀꯩꯕꯥ ꯁꯝ ꯅꯃꯥꯟꯅꯕꯤꯗꯣ ꯃꯣꯏ ꯍꯥꯟꯅ ꯂꯩꯔꯝꯕꯗꯨꯅꯦꯕ
ꯑ ꯑꯕꯅ ꯁꯤ ꯋꯥ
ꯃꯣꯏꯂꯦꯔꯝꯕꯗꯣ ꯃꯤ ꯌꯥꯝꯗꯕꯒꯤ ꯅꯨꯡꯉꯥꯏꯕ ꯍꯥꯏ ꯇꯥꯔꯗꯤ ꯏꯁꯤꯡꯒꯨꯝꯕ ꯇꯠꯄ ꯈꯣꯠꯄꯗꯤ ꯀꯌꯥ ꯀꯩꯅꯣ ꯇꯧꯗꯦꯕ ꯑꯗꯨꯒ ꯃꯦꯁ ꯑꯣ ꯈꯤꯇꯪ ꯈꯤꯇꯪꯈꯛ ꯅꯣꯡ ꯐꯥꯠꯇꯣꯛꯀ ꯐꯤꯕꯝ ꯐꯒꯠꯂꯦ ꯑꯗꯨ ꯑꯗꯨ ꯅꯠꯇꯕꯗꯤ
ꯀꯩꯅꯣ ꯍꯣꯁꯇꯦꯜꯅ ꯍꯥꯟꯅꯒꯤꯗꯤ ꯍꯦꯟꯅ ꯐꯤꯕꯝ ꯁꯣꯛꯄ꯭ꯔꯥ ꯍꯥꯏꯁꯦ ꯆꯥꯡꯀ
ꯑꯁ ꯑꯗꯨꯝ ꯀꯌꯥ ꯀꯩꯗꯧꯗꯦꯗ ꯀꯣꯛ ꯑꯅꯤ ꯂꯩꯌꯦ ꯑꯃꯅ ꯑꯗꯨꯝ ꯈꯔ ꯍꯥꯎꯋꯦ ꯑꯗꯨꯒ ꯑꯃꯗꯨꯗꯤ ꯑꯗꯨꯝ ꯌꯦꯟ ꯊꯣꯡꯉꯁꯨ ꯌꯥꯗꯕꯤꯗꯣ ꯑ ꯊꯃꯛ ꯍ ꯌꯦꯅ ꯅ ꯅ ꯇꯣ ꯑꯗꯨ ꯇꯋꯥꯏ ꯍꯥꯏꯋꯥ
ꯃꯣꯏ ꯀꯩꯅꯣ ꯇꯧꯕꯅꯦꯕ ꯃꯣꯏꯗꯤ ꯀꯤꯠꯆꯟꯁꯤꯁꯨ ꯑꯗꯨꯝ ꯂꯣꯟꯒꯨꯝ ꯇꯧꯕꯅꯦ
ꯂꯣꯟꯁꯤꯜꯂꯦ ꯍꯥꯏꯕ ꯅꯪꯅ
ꯋꯥꯔꯗꯦꯟꯗꯤ ꯀꯃꯥꯏꯅ ꯇꯧ ꯑꯦ ꯋꯥꯔꯗꯦꯟ ꯀꯦꯔꯇꯦꯛ ꯈꯔꯗꯤ ꯀꯃꯥꯏꯅ ꯇꯧꯒꯦ
ꯀꯩꯇ ꯀꯧꯔꯣ ꯏꯃ ꯑꯩꯒ ꯈꯟꯅꯗꯅ ꯂꯥꯎꯅꯗꯅ
ꯅꯥꯇꯩ ꯆꯥꯗꯕ꯭ꯔꯥ
ꯏꯅꯦꯦꯝꯕ ꯐꯤꯕꯝ ꯀꯌꯥꯝ ꯁꯨꯏ ꯈꯪꯕ꯭ꯔꯥ ꯀꯅꯥꯏꯃꯨꯛ ꯁꯨꯗꯦ ꯀꯩꯗ ꯃꯥ ꯈꯪꯗꯕ ꯃꯤꯕꯨꯥꯎ ꯂꯩꯇꯦ ꯈꯪꯉꯕ
ꯃꯁꯣꯜ ꯅꯝꯕꯔ ꯀꯌꯥꯗꯣ ꯑꯣꯏꯔꯝꯒꯦ ꯍꯥꯟꯅ
ꯈꯪꯗꯦ ꯍꯧꯖꯤꯛ ꯋꯥꯟꯒ ꯑꯩꯈꯣꯏꯒꯤꯁꯤꯒ ꯄꯥꯔ ꯑꯣꯏꯔꯤꯅꯦ
ꯎꯝ
ꯃꯆꯤꯟꯗꯣ ꯑꯣꯏꯕꯦꯝꯃ ꯃꯆꯤꯟꯗꯣ ꯑꯀꯥꯝꯄꯦꯠꯁꯨ ꯌꯥꯝ ꯉꯥꯡꯉꯦꯕ ꯈꯪꯕ꯭ꯔꯥ ꯑꯗꯨ ꯍꯅꯦ ꯃꯤ ꯍꯣꯁꯇꯦꯜꯗꯗꯣ ꯀꯩ ꯃꯥ ꯀꯩ ꯗꯔꯀꯥꯔ ꯇꯥꯒꯦꯕꯗꯣ ꯉꯥꯡꯕꯒꯦ ꯑꯗꯨꯒ ꯋꯥꯉꯥꯁꯗꯃ ꯃꯤꯁꯦ ꯎꯝ ꯑꯗꯨꯝ ꯈꯔ ꯀꯟꯅ ꯉꯥꯡꯒꯟꯕ ꯃꯤ ꯂꯩꯩꯗꯅ ꯕꯣꯂꯨꯝꯗꯣ ꯑꯗꯨꯝ ꯀꯟꯅ ꯉꯥꯡꯕꯩ ꯅꯠꯇ꯭ꯔꯦ ꯃꯥꯏꯁꯤꯗꯤ ꯁꯨꯅ ꯅꯠꯇ꯭ꯔꯦ ꯑꯃ ꯋꯥꯉꯥꯡꯁꯥꯡꯗꯣ ꯌꯥꯝ ꯊꯤꯕꯗꯣ ꯈꯪꯃ ꯃꯤꯉꯣꯟꯗ ꯌꯥꯝ ꯊꯤ ꯀꯦ ꯍꯥꯏꯗꯣꯏꯅꯣ ꯈꯪꯗꯦ ꯑꯃ ꯋꯥꯡ ꯁꯥꯡ ꯌꯥꯝ ꯊꯤ ꯃꯥꯁꯦ ꯑꯗꯨꯒ ꯃꯤꯉꯣꯟꯗ ꯍꯥꯏꯕꯗ ꯑꯃ ꯆꯍꯤꯕꯨ ꯀꯩꯕꯣꯏ ꯑꯃ ꯂꯩꯗꯅ ꯑꯗꯨꯃꯥꯏꯅ ꯇꯧꯔꯒ ꯍꯣꯏ ꯍꯣꯏ ꯍꯣꯏ ꯑꯩꯁꯦ ꯑꯍꯥꯟꯕ ꯀꯩꯅꯣ ꯇꯧꯕ ꯆꯠꯂꯦ ꯍꯣꯁꯇꯦꯜꯒꯤ ꯆꯠꯂꯦꯕꯀꯣ ꯍꯥꯏꯗꯣꯔꯛꯄꯩꯗꯨꯗ ꯑꯗꯨꯒ ꯑꯩꯗꯤ ꯆꯨꯝꯅ ꯑꯗꯨꯝ ꯃꯥꯗ ꯅꯨꯃꯤꯠꯇꯨꯃ ꯉꯥꯏꯍꯥꯛ ꯁꯥꯎꯅꯤꯡꯕ ꯔ ꯈꯜꯂꯦ ꯑꯗꯨꯒ ꯑꯣꯏꯔꯝꯗ꯭ꯔꯦꯅꯦꯦꯝ ꯃꯥ ꯑꯗꯣꯝꯒꯤ ꯑꯣꯏꯔ ꯂꯩꯃꯦ ꯃꯥ ꯂꯥꯛꯄꯁꯦ ꯑꯥ ꯀꯩꯅꯣ ꯇꯧ ꯍꯣꯁꯇꯦꯜ ꯁꯤ ꯃꯄꯥꯗꯩ ꯈꯪꯅꯤ ꯃꯥ ꯂꯥꯛꯑꯦꯁꯦ ꯀ ꯀ ꯀꯥꯎꯗꯤꯃ ꯃꯥ ꯉꯥꯡꯅꯕ ꯋꯥ ꯃꯤꯔꯦꯔꯝꯁꯦ ꯑꯣ ꯉꯥꯡꯅꯕ ꯋꯥ ꯃꯤꯔꯦꯔꯝꯁꯦ ꯎ ꯑꯗꯣ ꯃꯥꯁꯦ ꯀꯣꯟꯅꯕꯗꯤ ꯁꯨꯝ ꯂꯩꯃꯤꯟꯅꯔꯀꯥꯟꯗ ꯑꯩꯉꯣꯟꯗ ꯍꯧꯖꯤꯛꯄꯨꯗꯤ ꯀꯩꯝ ꯇꯧꯔꯛꯇ꯭ꯔꯦꯕ ꯍꯝꯕ꯭ꯔꯥ ꯑꯗꯣ ꯏꯃꯥꯟꯅꯕꯤ ꯂꯩꯕꯁꯤ ꯑꯩ ꯕꯦ ꯇꯝꯃꯤꯅꯕꯗꯣ ꯃꯣꯏ ꯍꯥꯟꯅꯁꯦ ꯁꯨꯝ ꯃꯁꯇꯜ ꯇꯧꯔꯝꯕ ꯃꯥ ꯈꯛꯄ ꯃꯤ ꯂꯩꯃꯦꯕ ꯑ ꯃꯥꯅ ꯃꯥꯒꯤꯗꯤ ꯀꯩꯅꯣ ꯇꯧꯅꯣ ꯅꯪꯕꯨꯛ ꯂꯧꯥꯎꯁꯤꯜꯂꯣꯑꯣ ꯑꯗꯨꯏꯗꯤ ꯀꯩꯝ ꯍꯥꯏꯔꯛꯔꯣꯏ ꯅꯝꯅꯔꯦ ꯈꯪꯝꯕ꯭ꯔꯥ ꯅꯣꯡꯃ ꯃꯦꯁ ꯄꯤꯕꯒꯤꯅꯅꯦ ꯃꯦꯝꯃ ꯃꯌꯥꯝ ꯌꯧ ꯌꯧ ꯇꯧ ꯌꯣꯕ꯭ꯔꯥ ꯃꯈꯣꯟꯗꯣ ꯑꯩꯗꯤ ꯍꯩꯅꯗ꯭ꯔꯕꯅꯦ ꯁꯨꯡꯥꯏ ꯑꯩꯗꯤ ꯁꯤ ꯅꯨꯄꯤꯁꯦ ꯈꯠꯅꯔꯁꯤꯔꯥ ꯀꯥꯏꯅ ꯈꯜꯂꯝꯕꯃꯤꯅ ꯑꯗꯒꯤ ꯍꯣꯁꯇꯦꯜꯗꯣ ꯈꯜꯂꯛꯑꯕꯧꯇꯅꯦ ꯂꯩꯔꯔꯣꯏꯁꯤꯦꯅ ꯈꯜꯂꯤꯁꯦ ꯑꯩꯈꯣꯏ ꯍꯥꯟꯅꯒꯤ ꯍꯣꯁꯇꯦꯜꯗꯣ ꯑꯗꯩ ꯃꯤ ꯑꯃꯒ ꯁꯤꯟꯅꯒꯦꯅ ꯊꯤ ꯊꯤꯔꯝꯃꯤꯕꯅꯦ ꯑꯗꯨꯒ ꯀꯥꯗꯣ ꯑꯃ ꯑꯩꯈꯣꯏꯒꯤ ꯑꯃ ꯀꯩꯅꯣ ꯀꯤꯆꯟ ꯃꯄꯥꯒꯤ ꯃꯊꯛꯀꯤ ꯀ ꯄ ꯆꯤꯟꯗ
ꯎꯝ
ꯑꯃ ꯑꯩꯈꯣꯏ ꯀꯩ ꯍꯥꯏꯗꯣꯏꯅꯣ ꯃꯃꯥꯡꯂꯣꯝꯒꯤꯗꯣ ꯃꯅꯤꯡ ꯁꯥꯏꯠꯀꯤ ꯅꯠꯇꯕꯥ ꯑꯗꯨꯗꯣ ꯑꯣꯏꯕꯒꯤ ꯑꯃ ꯃꯤ ꯃꯌꯥꯝ ꯂꯩꯕ ꯀꯥ ꯑꯆꯧꯕ ꯑꯃ ꯂꯩꯕꯗꯣ ꯀꯥꯗꯤ ꯆꯥꯎꯔꯒ ꯀꯥꯗꯤ ꯆꯥꯎꯔꯒ ꯃꯤꯗꯤ ꯈꯨꯠꯆꯤꯟ ꯑꯃ ꯑꯗꯨꯒꯤ ꯑꯩꯁꯦ ꯄꯥꯝꯃꯛꯇ꯭ꯔꯕ ꯀꯥꯗꯣ
ꯑ ꯀꯩꯅꯣꯕꯨꯗꯤ ꯇꯧꯕꯅꯤꯗ ꯅꯪ ꯀꯣꯟꯅ ꯂꯩꯕ ꯍꯣꯠꯁꯦꯜꯁꯦ ꯅꯣꯡꯗꯤ ꯅꯨꯡꯉꯥꯏꯜꯅꯤ ꯑꯩ ꯑꯗꯨꯝ ꯂꯣꯏꯅ ꯆꯠꯂꯝꯕꯗꯣ ꯍꯥꯏꯗꯤ ꯃꯣꯏꯗꯣ ꯑꯗꯨꯝ ꯕꯥꯠꯔꯨꯝ ꯀꯩꯀꯥꯁꯨ ꯅꯥꯟꯕꯒꯤ ꯅꯨꯡꯉꯥꯏꯕꯗꯣ ꯂꯩꯕꯗ
ꯍꯣꯏ ꯍꯣꯏ ꯅꯨꯡꯉꯥꯏꯦ ꯑꯗꯨꯝꯗꯨꯕꯨꯗꯤ
ꯂꯝ ꯈꯔ ꯂꯥꯞꯃꯟꯕ ꯑꯗꯨꯅ
ꯍꯣꯏ ꯆꯪꯊꯣꯛ ꯆꯪꯁꯤꯟ ꯒꯦꯠꯅꯨꯡ ꯈꯔ ꯉꯟ ꯂꯣꯟꯕ ꯈꯣꯠꯄ ꯑꯗꯨꯝ ꯍꯥꯏꯗꯤ ꯑꯗꯨꯒꯨꯝꯕꯒꯨꯝꯕ ꯑꯗꯒꯤꯗꯤ ꯑꯗꯨꯗ ꯐꯥꯎꯔꯒ ꯂꯥꯛꯀꯗꯕ ꯂꯝꯕꯤꯗꯣ ꯑꯗꯨꯒꯨꯝꯕ ꯁꯥꯡꯕ ꯑꯗꯒꯤ ꯌꯦꯡꯉꯣ ꯗꯤꯄꯥꯔꯠꯃꯦꯟꯗꯨꯅ ꯑꯞ ꯃꯇꯥꯏ ꯂꯩꯍꯧꯔꯦ ꯑꯗꯨ ꯍꯣꯁꯇꯦꯜꯗꯨꯅ ꯑꯝꯇ ꯌꯦꯡꯉꯣꯅꯦ ꯃꯅꯤꯄꯨꯔꯤ ꯇꯝꯃꯤꯀꯥꯟꯗꯅ ꯍꯣꯏ ꯍꯣꯏ ꯍꯥꯏꯕꯗꯤ ꯐꯔꯤ ꯇꯧꯃꯤ ꯀꯥꯟꯅ ꯃꯇ ꯍꯥꯏꯗ ꯂꯩꯔꯦ ꯗꯤꯄꯥꯔꯠꯃꯦꯟ ꯃꯅꯨꯡꯗ ꯂꯩꯔꯦ ꯑꯗꯨꯃꯥꯏꯅ ꯇꯧꯔꯦ ꯑꯗꯨꯗꯤ ꯁꯥꯎꯅꯤꯡꯉꯦꯕ ꯈꯕ꯭ꯔꯥ ꯑꯗꯨꯒꯤ ꯑꯍꯥꯟꯕꯗ ꯑꯩ ꯂꯩꯔꯔꯣꯏꯅ ꯇꯧꯕꯅꯦ
ꯌꯥꯝ ꯀꯨꯏꯅꯗꯤ ꯂꯩꯇ꯭ꯔꯦꯀꯣ ꯅꯪ ꯑꯗꯨꯗꯤ
ꯍꯣꯏ ꯀꯩꯅꯣ ꯆꯍꯤ ꯑꯃꯈꯛꯇꯅꯦꯕꯀꯣ ꯑꯗꯨ ꯆꯍꯤ ꯑꯃ ꯍꯥꯏꯔꯤꯁꯤ ꯑꯗꯨꯝ ꯍꯣꯁꯇꯦꯜ ꯊꯥꯖꯤꯜꯂꯒ ꯍꯥꯏꯗꯣꯔꯛꯄꯁꯦ ꯀꯨꯏꯅ ꯆꯪꯉꯤꯗꯅ ꯑꯗꯨꯅ ꯀꯩꯁꯨ ꯌꯥꯝ ꯀꯨꯏꯕꯗꯤ ꯑꯣꯏꯒꯗ꯭ꯔꯥꯒꯤꯗ ꯑꯗꯣ ꯑꯩ ꯄꯣꯠ ꯆꯩꯩꯗꯨ ꯑꯗꯨꯝ ꯊꯝꯗꯤ ꯊꯝꯗꯧ ꯃꯥꯜꯂꯦꯕꯀꯣ ꯍꯥꯏꯗꯤ ꯃꯊꯪ ꯁꯦꯁꯟ ꯍꯧꯔꯒ ꯑꯃ ꯂꯧꯔꯛꯇ꯭ꯔꯤ ꯐꯥꯎꯗꯤ ꯃꯔꯛꯇ ꯀꯩ ꯂꯩꯥꯏꯅꯤꯡꯉꯛ ꯄꯣꯁꯨ ꯑꯃꯨꯛ ꯌꯥꯏ ꯈꯪꯗꯦ ꯇꯝ ꯉꯝꯗꯦꯗꯅ ꯑꯗꯨꯒꯤ ꯐꯃꯨꯡꯒꯨꯝꯕꯗꯤ ꯑꯗꯨꯝ ꯀꯟꯖꯜꯂ ꯊꯝꯅꯦꯕ
ꯃꯣꯏꯅ ꯀꯔꯤꯝ ꯍꯥꯏꯔꯛꯇ꯭ꯔꯤ ꯐꯥꯎꯗꯤ ꯅꯠꯇ꯭ꯔꯥ
ꯎꯝ ꯃꯣꯏ ꯀꯦꯚꯥꯏꯔꯁꯨꯕꯣꯗꯤ ꯎꯝ ꯕꯦꯃꯥꯔ ꯀꯩꯅꯣ ꯇꯧꯋꯦ ꯏꯁ ꯃꯥꯏ ꯃꯔꯩ ꯍꯨꯇꯧꯗꯣꯡꯕ ꯄꯩꯁꯥꯁꯤꯅ ꯈꯨꯠꯆꯞ ꯑꯃ ꯄꯩꯁꯥ ꯀꯨꯆꯣꯕ ꯑꯃ ꯂꯣꯏꯔꯦ ꯏꯁꯃꯥ ꯍꯥꯏꯅꯤ ꯈꯪꯕ꯭ꯔꯥ ꯎꯝ ꯑꯩꯈꯣꯏꯒꯤ ꯚꯦꯀꯦꯁꯟ ꯊꯥꯈꯤꯕꯗꯣ ꯋꯤꯟꯇꯔ ꯚꯦꯀꯦꯁꯟꯁꯦ ꯅꯨꯃꯤꯠ ꯇꯔꯥꯉꯥꯅꯤ ꯊꯥꯕꯅꯦꯕ ꯑꯗꯨꯒ ꯅꯍꯥꯟ ꯈꯪꯅꯕꯩ ꯅꯨꯡꯁꯤꯕ ꯂꯩꯔꯝꯃꯦꯩ ꯈꯪꯉꯕꯅꯤ ꯑꯗꯨꯒꯤ ꯍꯣꯁꯇꯦꯜꯗꯣ ꯄꯩꯁꯥ ꯇꯥꯕꯁꯨ ꯌꯥꯗꯕꯅꯦꯕꯣꯕ꯭ꯔꯥ ꯃꯦꯁ ꯂꯧꯔꯣꯏꯒꯦ ꯍꯥꯏꯕ ꯌꯥꯗꯕꯅꯦꯕ
ꯎꯝ
ꯑꯗꯨꯒ ꯑꯩꯁꯦ ꯑꯗꯨ ꯈꯪꯕꯒꯤꯅꯦ ꯑꯩ ꯑꯗꯨꯝ ꯆꯥꯛꯁꯨ ꯑꯅꯝꯕ ꯃꯇꯝꯗ ꯑꯗꯨꯝ ꯊꯣꯡꯖꯩꯌꯦꯕ ꯑꯗꯨ ꯑꯣꯏ ꯇꯥꯔꯒꯁꯨ ꯑꯩꯗꯣ ꯃꯦꯁ ꯇꯣ ꯇꯪ ꯍꯥꯏꯗꯤ ꯇꯪꯈꯥꯏ ꯇꯥꯕ ꯈꯣꯠꯂꯣ ꯑꯗꯨꯗ ꯀꯩꯝ ꯂꯧꯅꯤ ꯂꯧꯔꯣꯏ ꯀꯩꯝ ꯍꯥꯏꯗꯤ ꯄꯩꯁꯥꯁꯨ ꯑꯗꯨꯝ ꯊꯤꯔꯤꯅꯤꯀꯣ ꯍꯥꯏꯁꯦ ꯂꯣꯏꯗꯧꯔꯕ ꯁꯤꯕꯣꯅ ꯑꯗꯨꯒ ꯑ ꯚꯦꯀꯦꯁꯟꯒꯤꯗꯤ ꯃꯥꯅ ꯃꯆꯤꯟꯗꯨ ꯐꯗꯅ ꯇꯥꯈꯥꯏ ꯇꯥꯅꯤꯡꯅꯤ ꯍꯥꯟꯅ ꯍꯥꯏꯔꯤ ꯊ꯭ꯔꯥ ꯑꯗꯨꯒ ꯃꯥꯁꯦ ꯄꯩꯁꯥꯁꯦ ꯌꯥꯝꯅ ꯇꯥꯅꯤꯡꯉꯛꯇ꯭ꯔꯕ ꯈꯪ ꯑꯗꯨꯗ ꯅ ꯃꯥꯁꯦ ꯃꯥꯒ ꯇꯧꯕ ꯍꯧꯔꯦ ꯈꯪ꯭ꯔꯥ ꯅꯨꯃꯤꯠ ꯇꯔꯥꯅꯤꯗꯪ ꯑꯣꯏꯔꯝꯃꯤꯒ ꯃꯥ ꯍꯥꯏꯅ ꯄꯩꯁꯥꯗꯣ ꯑꯗꯨ ꯇꯞꯇꯥ ꯍꯦꯟꯒꯠꯂ ꯍꯥꯏꯔꯤꯕ ꯑꯃ ꯇꯪꯈꯥꯏꯗꯣ ꯑꯣꯏꯗ꯭ꯔꯦꯕ ꯑꯩꯁꯦꯦ ꯀꯥꯏꯅꯤ ꯈꯪꯃꯝꯃꯁꯦ ꯁꯤ ꯅꯨꯄꯤꯁꯦ ꯃꯁꯤ ꯃꯔꯩ ꯌꯥꯝ ꯇꯧꯋꯦꯅꯦ ꯑꯩꯅ ꯅꯣꯇꯤꯁꯁꯦ ꯀꯣꯏꯊꯤ ꯊꯤꯔꯦ ꯈꯪꯕ꯭ꯔꯥ ꯑꯗꯨꯒ ꯃꯁꯤ ꯃꯔꯩ ꯇꯧꯒꯦ ꯇꯧꯅꯔꯛꯏ ꯕ꯭ꯂꯣꯛ ꯌꯧꯅꯔꯁꯨ ꯌꯧꯅꯔꯒꯁꯤꯅꯦꯕꯅ ꯈꯜꯂꯤꯁꯤꯒ꯭ꯔꯥ ꯑꯗꯨꯟ ꯉꯅꯣ ꯇꯤꯁ ꯐꯪꯗꯤ ꯐꯪꯉꯦ ꯅꯨꯃꯤꯠ ꯇꯔꯥꯃꯉꯥꯅꯤ ꯑꯣꯏ ꯂꯩꯔꯝꯃꯤꯅꯦꯍꯦ ꯑꯗꯨꯒ ꯑꯩꯗ ꯆꯠꯂꯦ ꯄꯩꯁꯥ ꯊꯤꯕ ꯑꯗꯨꯒ ꯅꯨꯃꯤꯠ ꯇꯔꯥꯃꯉꯥꯅꯤ ꯑꯣꯏꯗꯔꯃꯦ ꯀꯩꯅꯣꯗꯣ ꯈꯣꯠꯇꯣ ꯍꯥꯏꯔꯒ ꯑꯥ ꯇꯧꯦ ꯍꯦꯛꯇ ꯃꯈꯣꯟꯁꯦ ꯈꯨꯍꯥꯎ ꯑꯃ ꯅꯪꯕꯨ ꯈꯪꯕ꯭ꯔꯥ ꯑꯗꯨꯒꯅꯦ ꯍꯣꯏ ꯍꯣꯏ ꯍꯣꯏ ꯑꯗꯨꯒ ꯑꯩꯁꯨ ꯂꯥꯎꯔꯤꯕꯦꯝꯃ
ꯎꯝ
ꯐꯅꯦ ꯑꯩꯁꯨ ꯑꯗꯨꯝ ꯀꯟꯅ ꯉꯥꯡꯉꯦ ꯍꯥꯏꯗꯤ ꯃꯉꯣꯟꯗ ꯎ ꯀꯩ ꯍꯥꯏꯅꯤ ꯑꯍꯟꯅꯤꯅ ꯀꯌꯥꯃꯨꯛꯀꯟꯗꯝꯗꯤ ꯉꯥꯡꯉꯤ ꯉꯥꯡꯒꯨꯅꯤ ꯑꯗꯨ ꯑꯣꯏꯇꯥꯔꯁꯨ ꯇꯣꯟꯗꯣ ꯈꯔꯗꯤ ꯍꯥꯏꯒ ꯂ ꯉꯥꯡꯉꯦ ꯁꯤ ꯃꯤ ꯀꯩꯅꯣ ꯇꯧꯔꯤꯁꯤ ꯗꯤ ꯚꯦꯀꯦꯁꯟ ꯅꯨꯃꯤꯠ ꯇꯔꯥꯉꯥꯅꯤ ꯊꯥꯔꯤꯁꯤ ꯈꯣꯠꯂꯤꯁꯤꯕ ꯑꯩ ꯇꯔꯥꯉꯥ ꯅꯪ ꯇꯪꯈꯥꯏ ꯇꯥꯅꯤꯅ ꯍꯥꯟꯅ ꯍꯥꯏꯔ ꯍꯧꯖꯤꯛꯅ ꯑꯃꯛ ꯍꯥꯏꯔ ꯍꯥꯟꯅ ꯑꯃꯛ ꯍꯥꯏꯕ꯭ꯔꯥ ꯈꯣꯠꯄ꯭ꯔꯥ ꯑꯩ ꯊꯤꯅꯤ ꯑꯗꯨꯝ ꯊꯤꯔ ꯑꯩꯈꯣꯏꯗꯅꯤꯡ
ꯑꯗꯨ ꯃꯥꯗꯣ ꯃꯥꯅ ꯉꯝꯅꯤꯅ ꯇꯧꯔꯛꯏꯅꯦꯕ ꯑꯗꯨꯕꯨꯗꯤ
ꯍꯣꯏ ꯃꯥꯅ ꯑꯗꯨ ꯍꯧꯖꯤꯛꯁꯦ ꯇꯧꯕꯤꯕ ꯐꯪꯕ꯭ꯔꯥ ꯑꯩꯉꯣꯟꯗ ꯑꯃ ꯀꯩꯝꯣ ꯍꯥꯏꯈꯤꯗ꯭ꯔꯦꯗꯅ ꯑꯗꯨ ꯃꯥ ꯀꯔꯤꯝ ꯍꯥꯏꯅꯗꯕ ꯃꯤ ꯂꯩꯕ ꯑꯗꯨꯝ ꯑꯇꯣꯞꯄ ꯃꯥ ꯌꯥꯝ ꯆꯥꯟꯅꯗꯕ ꯃꯤ ꯂꯩꯖꯩꯑꯕ ꯈꯪꯕ꯭ꯔꯥ ꯑꯗꯨ ꯃꯥꯅ ꯇꯧꯔꯤꯁꯦ ꯍꯔꯥꯎꯕ ꯑꯉꯥꯡ ꯃ ꯉꯝꯖꯔꯣꯏꯗꯕꯒꯨꯝꯕ ꯂꯩꯗꯅ
ꯅꯪꯗꯤ ꯋꯥ ꯉꯥꯡꯗꯧ ꯃꯥꯜꯂꯝꯃꯣꯏꯕ ꯃꯥꯅ
ꯈꯜꯂꯝꯃꯣꯏ ꯃꯥ ꯑꯍꯥꯟꯕꯃꯗꯨꯗ ꯑꯩꯁꯨ ꯋꯥ ꯀꯌꯥ ꯉꯥꯡꯉꯗꯕ ꯈꯕ꯭ꯔꯥꯌꯥꯝ ꯊꯤ ꯍꯥꯏꯔ ꯈꯪꯕ꯭ꯔꯥ ꯑꯩꯅ ꯑꯩ ꯔꯨꯝꯃꯤ ꯂꯥꯛꯏꯅꯦ ꯍꯥꯏꯔꯒ ꯑꯩꯗꯣ ꯍꯣꯁꯇꯦꯜ ꯐꯜ ꯂꯩꯕꯗꯒꯤ ꯑꯁꯃꯥ ꯅꯥꯝꯅ ꯈꯪꯕ꯭ꯔꯥ ꯑꯩꯒꯤ ꯀꯥ ꯑꯃ ꯂꯩꯕꯗꯣ ꯑꯗꯨꯗꯣ ꯑꯩꯅ ꯑꯩ ꯍꯥꯟꯅ ꯑꯁꯨꯃꯅ ꯅꯥꯏ ꯈꯣꯠꯂꯗꯤ ꯊꯣꯡꯅꯥꯎ ꯃꯄꯥꯡꯈꯩꯀꯩ ꯑꯗꯨ ꯌꯦꯡꯅꯤꯡꯕꯩ ꯂꯥꯛꯄꯅꯤ ꯍꯥꯏꯔꯒ ꯑꯁ ꯃꯥꯥꯟꯅ ꯍꯥꯏꯔꯒꯗꯕ ꯍꯣꯁꯇꯦꯜ ꯂꯩꯗꯣꯏꯅꯦ ꯍꯣꯏ
ꯎꯝ
ꯑꯩꯗꯤ ꯏꯁꯦ ꯕꯪꯕ ꯍꯥꯏꯒꯠꯈ꯭ꯔꯕ ꯈꯕ꯭ꯔꯥꯦ ꯑꯗꯨ ꯅꯨꯃꯤꯠꯇꯨꯗꯤ ꯈꯟꯅꯔꯝꯗꯦ ꯍꯣꯁꯇꯦꯜ ꯁꯨꯛꯂꯩ ꯂꯩꯔꯨꯔꯦꯅ ꯈꯟꯈ꯭ꯔꯦ ꯑꯗꯨꯒ ꯀꯣꯟꯗ ꯑꯩ ꯆꯪꯉꯛꯑ ꯃꯇꯨꯡꯗꯁꯨꯅꯦ ꯑꯃꯨꯛꯁꯨ ꯑꯁ ꯃꯥꯥ ꯋꯥꯗꯦ ꯀꯩꯅꯣꯝ ꯇꯧꯋꯦ ꯄꯨꯊꯣꯛꯅꯔꯝꯅꯦ ꯑꯩꯅ ꯑꯁ ꯃꯅꯥꯗꯤ ꯂꯥꯏꯔꯤꯛ ꯇꯝꯃꯨꯔꯅꯦ ꯇꯣꯛꯎ ꯍꯥꯏꯔꯛꯑꯕ ꯑꯩꯅ ꯍꯥꯏꯗꯤ ꯈꯨꯟ ꯇꯧꯗꯕꯤ ꯃꯤ ꯄꯥꯈꯠ ꯑꯗꯨꯒ ꯍꯧꯖꯤꯛꯀꯥꯟꯗꯤ ꯑꯗꯨꯃꯥꯏꯅ ꯑꯃꯨꯛ ꯅꯪꯩꯅ ꯋꯤꯟꯇꯔ ꯚꯦꯀꯦꯁꯟ ꯉꯥꯡꯅꯈꯤꯕꯗꯣ ꯑꯗꯒꯤ ꯀꯩꯅꯩꯅꯣ ꯇꯧꯗ꯭ꯔꯦꯕ ꯑꯗꯨꯒ ꯃꯥꯁꯦ ꯀꯩꯅꯣꯝ ꯇꯧꯋꯦ ꯍꯥꯏꯉꯣ ꯈꯕ꯭ꯔꯥ ꯃꯥꯁꯦ ꯑ ꯃꯆꯤꯠ ꯃꯆꯤꯠ ꯃꯤꯉꯣꯟꯗꯒꯤꯅꯦ ꯃꯥꯒ ꯈꯪꯅ ꯆꯥꯟꯅꯕ ꯃꯤꯗꯅꯅꯦ ꯌꯥꯎꯁꯪꯒꯤ ꯄꯩꯁꯥꯒꯨꯝꯕꯁꯨ ꯈꯔ ꯇꯥꯒꯨꯝ ꯇꯧ ꯑꯗꯒꯤ ꯑꯇꯣꯞꯄ ꯍꯪꯉꯛꯇꯕ ꯃꯤꯗꯅ ꯍꯦꯛ ꯇꯥꯗꯕꯒꯨꯝ ꯇꯧ ꯈꯔ ꯇꯧꯕ ꯍꯟꯗꯛꯁꯨꯦ ꯋꯥꯊꯣꯛꯅꯈ꯭ꯔꯕꯅꯦꯕ ꯑꯣ ꯋꯥꯊꯣꯛꯄ ꯍꯥꯏꯁꯦ ꯑꯗꯨꯝ ꯍꯣꯁꯇ ꯃꯅꯨꯡꯗꯅꯦꯕ ꯈꯪꯅꯔꯛꯇꯅ ꯈꯣꯠꯇꯅ ꯑ ꯁꯥꯇ꯭ꯔꯒ ꯃꯥꯒ ꯈꯠꯅꯗꯅ ꯀꯣꯟꯒꯪ ꯉꯥꯏꯅꯗꯅ ꯇꯧꯈ꯭ꯔꯤꯒꯦ ꯑꯩꯗꯤ ꯈꯪꯍꯧꯗ꯭ꯔꯦ ꯑꯗꯨꯁꯨ ꯑꯗꯨꯝ ꯐꯨ ꯐꯨꯜ ꯊꯤꯈ꯭ꯔꯦ ꯑꯗꯨꯝ ꯄꯩꯁꯥꯗꯣ ꯉꯥꯡꯅꯕ ꯇꯟꯕꯒꯤ ꯆꯥꯗ꯭ꯔꯦ ꯆꯥꯗ꯭ꯔꯔꯤ ꯑꯗꯨꯒ ꯉꯍꯥꯛꯇ ꯁꯝꯃꯔ ꯚꯦꯀꯦꯁꯟꯒꯤꯗꯣ ꯄꯣ ꯆꯠꯂꯒ ꯄꯩꯁꯥ ꯇꯪꯈꯥꯏꯒ ꯄꯝꯕꯅꯦ ꯑꯩꯗꯤ ꯚꯦꯀꯦꯁꯟ ꯊꯥꯗ꯭ꯔꯤꯉꯩꯗ ꯆꯠꯀꯗꯕꯅꯦ ꯀꯩꯅꯣ ꯇꯧꯗꯦ ꯑꯩ ꯍꯟꯗꯛ ꯂꯩꯔ ꯄꯩꯁꯥ ꯍꯥꯏꯥꯏꯗꯪ ꯊꯤꯅꯤ ꯍꯥꯏꯔꯦ ꯀꯥꯄꯕꯅꯤ ꯀꯩꯝ ꯍꯥꯏꯇꯦ ꯍꯨ ꯍꯨꯏꯒꯦ ꯍꯥꯏꯔ ꯂꯩꯔ
ꯍꯥꯏꯕ ꯉꯝꯗ꯭ꯔꯕ ꯍꯟꯗꯛꯇꯅꯦ
ꯄꯨꯔꯥ ꯃ ꯈꯜꯗ ꯃꯥꯅꯦ ꯀꯝꯁꯦ ꯖꯥꯠꯖ ꯍꯥꯜꯅꯤ ꯑꯗꯨ ꯍꯥꯟꯅꯈꯣꯏ ꯍꯥꯟꯅ ꯀꯦꯠꯇꯦ ꯀꯅꯣ ꯐꯈ꯭ꯔꯦ ꯃꯦꯝ
ꯌꯥꯝ ꯐꯔꯝꯃꯦꯀꯣ ꯑꯗꯨꯗꯣ ꯍꯧꯖꯤꯛ ꯑꯃ ꯑꯣꯏꯔꯤꯗꯨꯁꯨ ꯈꯔ ꯉꯥꯡꯅꯕ ꯋꯥꯏꯕ ꯍꯧꯖꯤꯛ ꯑꯣꯏꯍꯧꯔꯤꯗꯣ
ꯍꯣꯏ ꯍꯣꯏ ꯍꯣꯏ ꯍꯣꯏ ꯎꯝ ꯎꯝ ꯎꯝ ꯑꯗꯨꯒ ꯀꯩꯅꯣ ꯇꯧꯋꯦ ꯍꯧꯖꯤꯛꯅꯦ ꯑꯗꯨꯝ ꯀꯩꯅꯣꯗ ꯑꯃ ꯃꯤꯡꯁꯦ ꯄꯟꯕꯗꯤ ꯃꯃꯤꯡꯁꯦ ꯄꯜꯂꯒꯦ ꯑꯗꯨꯁꯨ ꯑꯥ ꯃꯃꯤꯡꯁꯦ ꯄꯜꯂꯔꯣꯏꯒꯦ ꯑꯁꯣ ꯍꯥꯏꯅꯥꯀꯥꯟꯗ ꯃꯥ ꯏꯃꯥꯟꯅꯕꯤ ꯃꯣꯏ ꯀꯩꯅꯣ ꯀ꯭ꯔꯣꯆꯦꯠ ꯇꯧꯕꯤꯔꯣꯝꯗꯣ
ꯎꯝ
ꯑꯗꯣ ꯃꯣꯏꯔꯣꯝꯒꯤ ꯄꯥꯔꯇꯤꯁꯦ ꯁꯣꯝ ꯅꯥꯀꯟꯗ ꯑꯃꯨ ꯚꯕꯤꯦꯠ ꯇꯧꯔꯛꯄꯒꯤ ꯀꯩꯅꯣ ꯇꯧꯕꯅꯦꯕ ꯂꯩꯔꯛꯄꯅꯦꯕ ꯑꯗꯨꯒꯤ ꯒꯤ ꯃꯣꯏ ꯃꯃꯥꯟꯅꯕꯤꯅꯦꯕ ꯂꯩꯔꯛꯏꯁꯤꯅ ꯃꯣꯏꯅ ꯑꯃꯨꯛ ꯍꯣꯁꯇꯦꯜ ꯑꯅꯧꯕꯗ ꯂꯩꯈꯤꯕꯅꯦꯕ ꯑꯗꯨꯒ ꯃꯤ ꯍꯣꯁꯇꯦꯜꯗꯤ ꯀꯩꯅꯣ ꯇꯧꯗꯕꯗꯣ ꯆꯥꯛ ꯂꯧꯗꯕꯒꯨꯝꯕ ꯅꯥꯕ ꯈꯣꯠꯄ ꯑꯗꯒꯤꯗꯤ ꯌꯨꯝ ꯆꯠꯈꯤꯕ ꯈꯣꯠꯄꯗꯣ ꯄꯩꯁꯥ ꯇꯥꯟꯅꯩ ꯈꯣꯠꯅꯩ ꯃꯤꯠ ꯂꯣꯏ ꯇꯥꯟꯅꯩ ꯍꯥꯏ ꯑꯩꯈꯣꯏꯒꯤꯗ ꯇꯥꯗꯦ ꯇꯧꯔꯒ ꯋꯥꯁꯦ ꯌꯥꯝ ꯉꯥꯡꯅꯕꯅꯕꯅꯦꯕ ꯍꯟꯗꯛ ꯑꯣ ꯈꯪꯕ꯭ꯔꯥ ꯑꯗꯨꯒ ꯀꯔꯝꯅ ꯀꯅꯥ ꯍꯣꯁꯇꯦꯜꯗ ꯇꯥꯔꯤꯕ ꯇꯥꯔꯤꯕ ꯇꯧꯔꯖꯥꯠꯅꯦꯕ ꯈꯪꯕ꯭ꯔꯥ ꯑꯗꯨꯒ ꯑꯩꯈꯣꯏꯒꯁꯦ ꯍꯥꯟꯅ ꯍꯧꯁꯦ ꯑꯗꯨꯗ ꯍꯥꯏꯌꯦꯗꯅ
ꯎꯝ
ꯄ ꯑꯗꯨꯨꯝ ꯑꯇꯣꯞꯄꯁꯨ ꯑꯗꯨꯝ ꯇꯥꯅꯕꯅꯕ ꯃꯥꯜꯜꯂꯤꯦꯗ ꯃꯥ ꯃꯥ ꯃꯥꯁꯦ ꯈꯤꯇꯅ ꯐꯔꯛ ꯇꯥꯏꯗꯤ
ꯑꯃ ꯈꯔꯗꯤ ꯇꯥꯔꯕ ꯐꯔꯦꯕ
ꯇꯥꯔ ꯇꯥꯔꯦ ꯃꯤ ꯂꯣꯏ ꯈꯪꯉꯤꯕꯦꯝ ꯃꯥ ꯐꯔꯛ ꯇꯥꯕꯩ ꯆꯥꯡꯅꯤ ꯃꯤ ꯂꯣꯏ ꯈꯪꯉꯤ ꯑꯗꯨꯒ ꯃꯥꯒꯤ ꯑꯃ ꯃꯈꯣꯟꯗꯣ ꯑꯃ ꯍꯥꯏꯒꯠ ꯍꯥꯏꯒꯠꯇꯅ ꯃꯤꯉꯣꯟꯗ ꯑꯗꯨꯃꯥꯏꯅ ꯇꯧꯔꯒ ꯉꯥꯡꯕꯗ ꯑꯗꯨꯗꯅꯦꯕ ꯃꯤꯅ ꯑꯣꯟꯁꯤꯟꯍꯟꯅꯤꯡꯗꯣꯏꯔꯤꯁꯦ ꯃꯥꯁꯦ ꯃꯊꯣꯏꯒꯤ ꯈꯪꯅ ꯊꯣꯛꯄꯁꯨ ꯇꯟꯕ ꯃꯤꯑꯣꯏꯕꯗꯣ
ꯎꯝ
ꯍꯧꯒꯗꯤ ꯍꯨ ꯆꯥꯖꯒ ꯑꯗꯨꯒ ꯑꯗꯨꯝ ꯑꯗꯣ ꯅꯨꯡꯉꯥꯏꯇꯕ ꯑꯃꯅ ꯐꯤ ꯐꯥꯎꯐꯝꯝꯗꯣ